ꯇꯥꯏꯑꯦ ꯇꯥꯏꯑꯦ
ꯇꯧꯔꯛꯑꯣꯀꯣ
ꯎꯝ ꯕꯥꯕꯥ ꯂꯩꯇ꯭ꯔꯣ ꯂꯩ ꯂꯩꯌꯦ ꯑꯗꯣ ꯍꯌꯦꯡ ꯀꯣꯂꯦꯖ ꯆꯠꯂꯣꯏꯗ꯭ꯔꯣ
ꯀꯩꯅꯣ ꯑꯩꯒꯤ ꯑꯦꯛꯖꯥꯝ ꯑꯦꯛꯖꯥꯝ ꯈꯛ ꯊꯥꯔꯅꯤ ꯍꯥꯏꯕ ꯁ꯭ꯀꯨꯜ ꯍꯥꯏꯕ ꯑꯗꯨꯗꯒꯤ
ꯅꯪꯒꯤ ꯃꯤꯁꯇ ꯁꯣꯁꯤꯌꯣꯂꯣꯖꯤꯒꯤ ꯑꯣꯖꯥꯔꯣ ꯑꯗꯨꯗ
ꯍꯣꯢ ꯁꯣꯁꯤꯑꯣꯂꯣꯖꯤꯒꯤ
ꯅꯪꯅ ꯌꯥꯝ ꯃꯥꯟꯅꯩ ꯏꯕꯦꯝꯃ
ꯆꯠꯂꯣꯍꯦ ꯇꯅꯤꯡꯗꯦ
ꯅꯆꯤꯟꯅꯅꯥꯎꯗꯨꯝ ꯃꯜꯂꯤ ꯀꯥꯏꯗꯅꯣ ꯈꯪꯗꯦ ꯑꯥ ꯃꯁꯛ ꯃꯁꯛ ꯃꯁꯛ ꯃꯁꯛ ꯃꯥꯜꯂꯦꯗꯤ ꯍꯥꯏꯔꯣꯢꯕꯀꯣ ꯑꯗꯨꯒ ꯈꯪꯗꯦꯑ ꯀꯔꯥꯏꯗꯅꯣꯃ ꯌꯥꯝꯅ ꯃꯥꯟꯅꯕ ꯑꯃ ꯌꯥꯎꯔꯤ
ꯌꯥꯔꯦ ꯇꯥꯅꯤꯡꯗꯦ ꯅꯤꯡꯗꯦ ꯑꯗꯨ ꯅꯄꯤꯗꯣ ꯎꯝ ꯑꯗꯨꯒꯤꯗꯣ ꯍꯥꯏꯗꯤ ꯐꯒꯤꯗꯤ ꯐꯕꯅꯦ ꯎꯝ ꯎꯝ ꯃꯇꯨꯡꯗ ꯁꯤꯠ ꯇꯧꯔꯁꯨ ꯃꯥꯅ ꯉꯥꯡ ꯊꯣꯛꯣꯔꯛꯄꯁꯤꯀꯣ ꯀꯞꯅꯤꯡꯕꯖꯥꯅꯦ ꯈꯪꯕ
ꯎꯝ ꯑꯗꯨꯃꯥꯏꯅ ꯉꯥꯡꯉꯤꯔꯥ
ꯑꯦ ꯃꯤꯁ ꯌꯥꯝ ꯐꯩ ꯃꯤꯁ ꯊꯤꯅ ꯍꯦꯟꯅꯥ ꯐꯩ ꯃꯤꯁ ꯗꯩꯩꯅꯥꯒꯤ ꯃꯇꯧ ꯇꯧꯔꯨꯕꯅꯦ ꯐꯗꯤ ꯐꯕꯅꯦ ꯃꯥ ꯑꯗꯨ ꯑꯣꯏꯔꯁꯨꯀꯣ ꯃꯥꯅ ꯉꯥꯛꯊꯣꯔꯛ
ꯑꯗꯣ ꯅꯪ ꯑꯗꯨ ꯋꯥꯔꯤ ꯁ ꯁꯨꯝ ꯅꯣꯏꯒꯤ ꯃꯤꯁꯇꯨꯅꯒ ꯅꯣꯏ ꯅꯃꯥꯟꯅꯕꯤꯗꯣ ꯊꯦꯡꯅꯗ꯭ꯔꯦ ꯂꯩꯔꯝꯗ꯭ꯔꯦ ꯀꯥꯏꯅꯒ ꯍꯥꯏ ꯇꯥꯔꯗꯤꯅꯦ ꯈꯪꯉꯥꯕ ꯀꯩꯝ ꯍꯥꯏꯔꯨꯅꯨꯀꯣ ꯈꯪꯗꯦꯀꯥꯏ ꯑꯩꯒꯗꯣ ꯀꯩꯅꯣꯗ ꯄꯥꯔꯂꯔꯗ ꯁꯦꯂꯣꯟꯗ ꯂꯥꯛꯏꯗꯅ
ꯎꯝ
ꯑꯗꯨꯗꯣ ꯈꯪꯗꯦ ꯈꯣꯠ ꯇꯦꯅ ꯍꯥꯏꯌꯣꯕ ꯑꯩꯗꯣ ꯇꯣꯛꯈ꯭ꯔꯦ ꯅ ꯇꯣꯛꯈ꯭ꯔꯦ ꯅ ꯅꯪꯒꯤ ꯐ꯭ꯔꯦꯟꯗꯣ ꯂꯩꯔꯝꯗ꯭ꯔꯦ ꯍꯥꯏ ꯇꯥꯔꯁꯨ ꯅꯪꯅ ꯑꯇꯣꯞꯄꯗ ꯌꯥꯎꯒꯔꯕꯅꯤ ꯀꯥꯏꯅꯒ ꯍꯥꯏꯔꯨꯅꯣꯕ
ꯍꯥꯏꯔꯣꯏ ꯍꯥꯏꯗꯤꯀꯣ ꯃꯥꯗꯣ ꯀꯩꯅꯣ ꯇꯧꯌꯦ ꯍꯥꯏꯒꯦ ꯀꯩꯅꯣꯗꯤ ꯇꯧꯅꯨꯀꯣ ꯃꯥꯗꯣ
ꯀꯩꯕ
ꯑ ꯁꯦꯂꯨꯟꯁꯦ ꯑ ꯃꯐꯝꯗꯣ ꯍꯣꯡꯗꯅ ꯀꯣ ꯆꯠꯀꯅꯦꯕ ꯍꯥꯏꯗꯤꯀꯣ ꯑꯣꯐꯔ ꯂꯩ ꯃꯐꯝ ꯈꯛ ꯊꯤꯔ ꯆꯠꯇꯣꯏꯅꯤ ꯃꯥ ꯑꯗꯨꯒꯤꯅꯦ ꯈꯪꯉꯕꯣ ꯑꯗꯨꯅ ꯎꯝ ꯅꯪ ꯇꯧꯔꯝꯕꯗꯣ ꯑꯗꯨꯗꯨꯁꯨ ꯅꯍꯥꯟ ꯑꯣꯐꯔ ꯂꯩ ꯍꯥꯏꯔꯛꯑꯦ ꯑꯗꯨꯗꯨꯁꯨ ꯆꯠꯄ ꯃꯥꯜꯂꯦ ꯃꯃꯤꯡꯁꯨ ꯄꯟꯈꯤꯕꯅꯦꯕ ꯃꯥꯗꯣ ꯑꯗꯨꯝ ꯍꯥꯏꯗꯤꯀꯣ ꯑꯗꯨꯝ ꯆꯠꯄꯅꯤꯅ
ꯑꯗꯨꯨ ꯃꯗꯣ ꯍꯥꯏꯗꯤ ꯌꯥꯝ ꯌꯥꯝꯅ ꯅꯥꯟꯖꯕꯁꯨ ꯑꯣꯏꯗꯦꯉꯣ ꯀꯦꯕ ꯍꯩꯇꯕꯩ ꯇꯏꯄ ꯇꯧꯏ ꯑꯥ ꯍꯥꯏꯗꯤ ꯌꯥꯝꯅ ꯑꯥ ꯑꯗꯨꯒ ꯀꯩ ꯍꯥꯏꯅꯤ ꯌꯥꯝꯅ ꯑ ꯌꯥꯝꯅ ꯀꯦꯒꯟꯕ ꯃꯤꯁꯨ ꯑꯣꯏꯗꯦꯕ
ꯀꯦꯒꯜꯕꯤ ꯑꯣꯏ ꯍꯥꯏꯗꯤ ꯀꯃꯥꯏꯅ
ꯑꯗꯨ ꯃꯥꯗꯤ ꯀꯦꯗꯤ ꯀꯦꯖꯅꯤꯡꯉꯦꯕ ꯈꯪꯉꯦꯕꯀꯣ ꯑꯗꯨꯒ ꯃꯥꯁꯦ ꯀꯤꯕꯁꯨ ꯍꯩꯇꯕ ꯑꯗꯨꯗꯣ ꯈꯪꯗꯦ ꯃꯁꯥꯁꯤꯗ ꯈꯪꯗꯦ ꯀꯩꯅꯣꯝ ꯏꯇꯩ ꯇꯧꯏ ꯀꯅꯥꯅꯣ ꯍꯥꯏꯁꯦ ꯃꯤ ꯍꯥꯏꯔꯛꯑꯣ ꯑꯁ ꯑꯣꯖꯥꯅꯤ ꯅꯪ ꯈꯪꯒꯗ꯭ꯔꯣ ꯅꯪ ꯀꯃꯥꯏꯅꯥ ꯈꯪꯏꯕ ꯈꯪꯉꯤꯅꯤ ꯑꯩꯈꯣꯏ ꯀꯩꯅꯣꯅ ꯂꯥꯛꯏꯕ ꯁꯗ ꯌꯣꯟꯕ ꯂꯥꯛꯑꯦꯕ
ꯑꯗꯨꯗꯣ ꯑ
ꯀꯦꯕ
ꯑꯗꯨ ꯅꯪ ꯍꯥꯟꯅ ꯍꯪꯕꯩꯔꯥ ꯅꯠꯇ꯭ꯔꯗꯤ ꯃꯥꯅ ꯍꯪꯉꯛꯄꯔꯣ
ꯍꯪ ꯑꯩꯅ ꯏꯃꯥꯟꯅꯕꯤ ꯃꯥꯗꯣ ꯏꯅꯥꯀꯣ ꯀꯣꯂꯦꯖꯀꯤꯗꯅꯦꯅ ꯍꯥꯏꯕ ꯑꯩꯅ ꯃꯥ ꯑꯗꯨꯗꯤ ꯒꯃꯩꯂꯨꯗꯨꯅ ꯍꯥꯏꯕ ꯒꯝꯃꯩꯂꯨ ꯍꯥꯏꯕꯗꯨ ꯃꯣꯏ ꯈꯪꯉꯝꯃꯔꯣꯏ ꯑꯣꯏꯅ ꯄꯥꯝꯃꯩꯅ ꯍꯥꯏꯕꯅꯦꯕ
ꯑꯥ
ꯇꯥꯗ ꯑꯣ ꯑꯗꯨꯗꯤ ꯑꯩ ꯁꯥꯇ꯭ꯔꯅꯦ ꯇꯧꯔꯛꯑ ꯈꯪꯉꯥꯕꯔꯥ
ꯑꯣ
ꯄꯥꯝꯝꯕꯩꯩꯗꫭ ꯑꯁ ꯃꯥꯅꯤ ꯂꯥꯏꯔꯤꯛ ꯀꯥ ꯌꯥꯝ ꯍꯥꯏ ꯂꯥꯏꯔꯤꯛꯀꯩꯗꯤ ꯌꯥꯝ ꯍꯩꯕꯅꯤꯅꯦ ꯍꯣꯠꯅꯅꯤꯡꯕꯅꯤꯅ ꯍꯥꯏꯌꯦ
ꯑꯣ ꯑꯩꯅꯤꯡꯗꯤ ꯑꯗꯨ ꯇꯅꯤꯡꯗꯤ ꯇꯣꯛꯑꯒ ꯍꯥꯏꯔꯄ ꯌꯥꯝ ꯊꯤꯅꯦ ꯍꯣꯏ ꯌꯥꯝ ꯊꯤꯅꯦ ꯔꯁꯨ
ꯅꯥꯒꯣꯟꯗ ꯆꯩꯔꯤꯔꯣ ꯑꯗꯨꯃꯥꯏꯅ
ꯊꯤꯔ ꯀꯥꯜꯗꯀꯣ ꯀꯩꯅꯣ ꯇꯧꯈ꯭ꯔꯖꯥꯅꯦ ꯎꯝ ꯑꯗꯨꯒ ꯍꯧꯖꯤꯛ ꯃꯍꯥꯛ ꯑꯗꯨꯝ ꯈꯔꯕꯨꯗꯤ ꯀꯩꯅꯣ ꯇꯧꯕꯅꯤꯅꯀꯣ ꯑꯗꯨꯒ ꯐꯝꯕꯅꯤꯅ ꯑꯃꯨꯛ ꯑꯩꯅ ꯑꯃꯨꯛ ꯃꯥꯔꯛꯇꯣ ꯍꯦꯟꯈ꯭ꯔꯦꯕ
ꯎꯝ
ꯑꯗꯨꯒꯤ ꯍꯧꯖꯤꯛꯁꯦ ꯆꯩꯈ꯭ꯔꯦ ꯍꯥꯏꯗꯤ ꯑꯃꯗꯣ ꯑꯩꯈꯣꯏ ꯀ꯭ꯑꯇꯤ ꯑꯃꯗꯣ ꯃꯥꯗ ꯅꯨꯄꯤ ꯀꯣꯏꯈꯤꯕꯗꯒꯤ ꯃꯥꯔꯛꯁꯦ ꯍꯟꯊꯔꯦꯕ ꯑꯗꯨꯅ ꯃꯥꯅ ꯑꯩꯠꯇꯤꯗ ꯂꯩꯔꯦꯕ ꯑꯩꯅ ꯅꯥꯏꯟꯇꯤꯗ ꯆꯠ
ꯎ ꯑꯗꯨ ꯃꯥ ꯁꯥ ꯇ꯭ꯔ ꯑꯗꯨꯃꯥꯏꯅ ꯍꯥꯏꯕꯩ ꯃꯊꯧ ꯀꯩ ꯇꯒꯦ ꯍꯩꯇꯕꯗꯨ ꯐꯗꯤ ꯐꯩꯕꯨ ꯈꯣ ꯑꯣꯏꯇꯥꯥꯔꯁꯨ ꯁꯥꯇ꯭ꯔ ꯑꯃ ꯑꯗꯨꯃꯥꯏꯅ ꯍꯥꯏꯕ ꯑꯃ ꯊꯣꯛꯇꯦ ꯍꯩꯇꯕ ꯁꯥꯇ꯭ꯔꯗꯣ ꯀꯔꯤꯅꯣ ꯑꯗꯨꯗꯩ ꯀ ꯊꯣꯏꯏꯅꯣ ꯈꯣꯠꯂꯤꯅꯣꯗ ꯌꯦꯡꯉꯀꯥꯟꯗ ꯃꯥ ꯁꯦꯝꯗꯣꯛꯄ ꯌꯥꯗꯕ꯭ꯔꯥ ꯍꯥꯏꯕꯅꯤꯗ ꯚꯥꯏ ꯀꯌꯥꯝ ꯌꯥꯝ ꯍꯩꯔꯒ ꯃꯥꯅ ꯑꯣꯖꯥ ꯊ ꯇꯥꯎꯕ ꯑꯃ ꯄꯨꯁꯜꯂꯒ
ꯍꯣꯏ ꯑꯗꯨꯅꯤ ꯍꯥꯏꯁꯦ ꯍꯣꯏ ꯍꯌꯦꯡꯃꯗ ꯍꯥꯏꯔꯤꯁꯦ ꯑꯗꯨ ꯑꯣꯏꯔꯦꯗꯅ ꯑꯗꯨꯒꯀꯣ ꯑꯪꯗꯩ ꯄꯣꯠꯁꯦ ꯃꯩ ꯃ ꯑꯗꯣ ꯅꯪ ꯃꯥꯗꯣ ꯑꯗꯨ ꯅꯨꯃꯤꯠꯇ ꯀꯩꯀꯩ ꯇꯧꯒꯦ
ꯊ꯭ꯔꯦꯇꯤꯡ ꯇꯧꯕꯅꯤ ꯍꯤꯌꯔ ꯀꯠꯇꯤꯡ ꯍꯤꯌꯥꯔ ꯀꯠ ꯑꯃꯁꯨ ꯇꯧꯈꯤꯕꯅꯦ ꯑꯩꯅ
ꯐꯦꯁꯟꯁꯨ ꯇꯧꯕ꯭ꯔꯥ ꯅꯣꯏ ꯐꯦꯁꯟꯁꯨ ꯇꯧꯕ꯭ꯔꯥ
ꯑꯗꯨꯕꯨꯗꯤ ꯇꯧꯗꯦ ꯊ꯭ꯔꯤꯡ ꯗ
ꯑ
ꯇ꯭ꯔꯦꯗꯤꯡꯒ ꯀꯩꯅꯣꯒ ꯇꯧꯈꯤꯕꯅꯦ ꯍꯤꯌꯥꯔ ꯀꯠꯀ ꯇꯧꯈꯤꯕꯅꯦ ꯃꯁꯝꯗꯣ ꯄꯤꯒ꯭ꯔꯤꯅꯤ
ꯅꯪ ꯅꯪ ꯀꯛꯄꯤꯔꯤꯔꯣ
ꯎꯝ
ꯑꯦ ꯃꯥ ꯂꯥꯛꯄ꯭ꯔꯥ
ꯑꯃ ꯃꯁꯝ ꯇꯦꯟꯅ ꯀꯛꯄꯤ ꯑꯐꯥꯎꯕꯤ ꯃꯥꯟꯕꯤ ꯑꯃꯒ ꯂꯥꯒꯑꯝꯕꯅꯦ
ꯃꯤꯁ ꯃꯐꯥꯎꯕꯤ ꯃꯥꯟꯕꯤ ꯑꯃꯒ ꯂꯥꯛꯄ꯭ꯔꯣ
ꯑꯁꯤꯁ ꯃꯤ ꯃꯃꯥꯏꯒ ꯄꯥꯛꯄꯤ ꯃꯁꯝꯒ ꯇꯦꯟꯕꯤꯗꯣ
ꯉꯧꯕ꯭ꯔꯣ
ꯑꯥ ꯑꯗꯨꯝ ꯉꯧꯕꯅꯤ
ꯈꯨꯊ ꯈꯨꯊꯔꯛꯄ꯭ꯔꯣ
ꯍꯥꯥ
ꯑꯗꯨ ꯅꯨꯄꯤꯗꯣ
ꯀꯨꯔꯇꯥ ꯁꯦꯇꯦ ꯁꯥꯔꯤ ꯁꯦꯠꯂꯦ
ꯁꯥꯔꯤ ꯁꯦꯠꯄ ꯃꯃꯥꯏ ꯄꯥꯛꯄ
ꯗꯥꯎꯕꯗꯣ ꯀꯩ ꯁꯕꯖꯦꯛ ꯂꯧꯋꯦ
ꯑꯩꯒ ꯃꯥꯟꯅꯩ ꯍꯥꯏꯕ
ꯅꯥꯅꯥꯎꯕꯥ ꯍꯣꯏ ꯅꯥꯅꯥꯎꯕꯥ ꯅꯠꯇꯦ ꯀꯅꯥ ꯀꯅꯥꯅꯣ ꯑꯩꯈꯣꯏ ꯀ꯭ꯂꯥꯁꯀꯤ ꯀꯅꯥ ꯀꯅꯥ ꯇꯝꯃꯤꯅꯣ ꯑꯗꯨꯗ
ꯅꯥꯅꯥꯎꯕꯥ ꯇꯝꯃꯦꯗꯨꯅ ꯁ꯭ꯋꯦꯇꯤ ꯇꯝꯃꯦꯗꯨꯅ ꯑꯗꯨꯒ ꯔꯣꯕꯤꯟꯁꯟ ꯇꯝꯃꯦꯗꯅ ꯑꯥꯏꯂꯦꯁ ꯇꯝꯃꯦꯗꯅ
ꯑ
ꯑꯗꯨꯒ ꯀꯩꯅꯣꯗꯣ ꯃꯥꯂꯦꯝꯉꯜꯗꯣ ꯇꯝꯃꯦꯗꯅ
ꯀꯩꯅꯣꯗꯤ ꯀꯩꯕ ꯔꯣꯕꯤꯟꯁꯟ ꯍꯥꯏꯕ꯭ꯔꯥ
ꯍꯣꯏ
ꯑ ꯃꯥ ꯀꯩ ꯁꯞꯖꯦꯛ ꯂꯧꯋꯦ
ꯑꯥ ꯄꯣꯜꯇꯤꯀꯦꯜ ꯑꯩꯗꯤ ꯃꯥ ꯃꯁꯛ ꯁꯨꯛꯈꯪ ꯅꯪꯗꯤ ꯈꯪꯕ꯭ꯔꯣ
ꯈꯪꯅꯤ ꯃꯁꯛꯇꯣ ꯑꯨꯔꯗꯤ ꯈꯪꯕ ꯌꯥꯏ ꯃꯃꯤꯡꯗꯨ ꯀꯥꯎ ꯑꯗꯨꯗꯣ ꯃꯥꯏ ꯁꯥꯇ꯭ꯔꯥ ꯑꯣꯏꯕ ꯃꯥꯜꯂꯦ ꯄꯣꯂꯤꯇꯤꯀꯦꯜ ꯁꯥꯏꯁ ꯑꯣꯖꯥ ꯑꯣꯏꯔꯝꯗꯧ ꯃꯥꯜꯂꯦ ꯑꯗꯨꯏ ꯅꯨꯄꯤꯗꯣ ꯃꯁꯝ ꯇꯦꯟꯅ ꯀꯛ ꯃꯁꯝ ꯃꯁꯝ ꯇꯦꯟꯅ ꯀꯛꯄ꯭ꯔꯥ ꯃꯤ ꯈꯔ ꯅꯣꯏ ꯃꯃꯥꯏ ꯄꯥꯛꯄꯗꯣ
ꯑꯣ ꯑꯣ ꯈꯡꯉꯦ ꯈꯡꯉꯦ ꯑꯗꯨꯅ ꯌꯥꯝꯅ ꯐꯕꯅꯦ ꯃꯣꯏ ꯅꯔ ꯑꯣꯖꯥꯗꯣ
ꯍꯥ
ꯅꯪꯅ ꯁꯝ ꯀꯛꯄꯤꯕ ꯑꯣꯖꯥꯗꯣ
ꯑꯥ
ꯑꯗꯨꯗꯒꯤ ꯀꯣ ꯑꯃ ꯍꯧꯖꯤꯛ ꯅꯪꯅ ꯍꯥꯏꯕ ꯃꯁꯨꯝ ꯇꯦꯟꯅ ꯀꯛ ꯄꯤꯗꯣ ꯑꯣ ꯈꯔ ꯍꯦꯟꯕꯅꯦꯗ
ꯑꯣ ꯃꯅꯨꯡꯗ ꯐꯕꯗꯣ
ꯎꯝ ꯐꯕꯅꯦ ꯃ
ꯑꯐꯥꯎꯕꯤꯒꯗꯤ ꯃꯥꯂꯦ ꯑꯗꯣ ꯅꯍꯥꯟ ꯋꯥꯔꯤ ꯁꯥꯟꯅꯕꯗ ꯑꯗꯨꯝ ꯅꯨꯡꯉꯥꯏꯕ ꯃꯥꯜꯂꯦ ꯑꯗꯨꯝ ꯗꯨꯗꯤ ꯈꯤꯇꯪ ꯎꯪ ꯀꯩꯅꯣꯃ ꯇꯧꯕꯩ ꯇꯥꯢꯞ ꯇꯧ
ꯍꯣꯏ ꯇꯧꯁꯦ ꯇꯧꯕꯅꯦ ꯃꯥꯗꯤ ꯇꯧꯕ꯭ꯔꯣ
ꯑꯐꯥꯎꯕꯤꯗ ꯑꯐꯥꯎꯕꯤꯅꯤ ꯄꯨ꯭ꯔꯥ
ꯃꯗꯤ ꯇꯧꯗꯦ꯫
ꯃꯥꯗꯤ ꯀꯩꯅꯣꯝ ꯇꯧꯈꯤꯕꯅꯦ
ꯅꯪ ꯇꯧꯕꯤꯕ꯭ꯔ ꯑꯗꯨꯁ
ꯑꯩꯈꯣꯏ ꯆꯤꯆꯦꯗꯨꯅ ꯇꯧꯒꯤꯕꯅꯤ
ꯑꯣ ꯑꯣ꯫
ꯑꯦ ꯑꯩꯅ ꯇꯧꯒꯤ ꯃꯥꯜꯂꯦꯍꯦ꯫
ꯑꯣ ꯑ ꯑ ꯑꯩꯅ ꯇꯧꯈꯤꯕꯅꯦ ꯑꯉꯥꯎꯕꯤꯁꯤꯗꯤ
ꯑꯗꯨꯗꯤ ꯅꯪꯉꯣꯟꯗ ꯀꯧꯔꯛꯄ꯭ꯔꯣ꯫
ꯀꯧꯔꯛꯑꯦ ꯍꯥꯏꯕ ꯑꯥ ꯑꯩꯗꯣ ꯏꯂꯚꯦꯟ ꯇꯨꯌꯦꯜꯞꯇ ꯇꯝꯃꯤꯟꯅ ꯀꯃꯥꯏꯅ ꯈꯪꯅꯩꯅꯣꯅ ꯍꯪꯉꯛꯄ ꯏꯂꯚꯦꯟ ꯇꯨꯌꯦꯞꯇ ꯇꯝꯃꯤꯟ ꯑꯣ ꯅꯪꯁꯨ ꯌꯨꯅꯥꯀꯣ ꯁꯥꯇ꯭ꯔꯥꯔ ꯃꯥꯅꯦ ꯈꯣꯠꯅꯤ ꯑꯗꯨꯃꯥꯢ ꯁꯨꯝ ꯁꯥꯟꯅꯩꯌꯦ
ꯑꯣ꯫ ꯑꯩ ꯀꯩꯅꯣꯃ ꯍꯪꯒꯦ ꯑꯥꯏꯔꯤꯁꯇꯣ ꯃꯥꯒꯤ ꯀꯣꯂꯦꯖ ꯁꯦ ꯀꯩ ꯀꯣꯂꯦꯖ ꯑꯣꯏꯒꯦ꯫
ꯈꯪꯗꯦ ꯃꯥꯏ ꯀꯣꯂꯦꯖ ꯇꯣ ꯀꯩ ꯀꯣꯂꯦꯖ ꯗꯣ ꯈꯡꯗꯦ ꯃꯅꯤꯄꯨꯔ ꯀꯣꯂꯦꯖꯇꯅꯤ ꯃꯅꯤꯄꯨꯔ ꯀꯣꯂꯦꯖ ꯑꯌꯦ ꯍꯣꯏ ꯃꯅꯤꯄꯨꯔ ꯌꯨꯅꯤꯚꯔꯁꯤꯇꯤꯒꯤ ꯅꯨꯡꯉꯥꯏ ꯑꯗꯣ ꯈꯪꯗꯦ
ꯅꯤ ꯍꯥꯏꯕ ꯑꯗꯨꯃꯥꯏꯗꯣ ꯇꯃꯤꯡꯕ ꯂꯩꯕꯗꯨ ꯀꯩꯅꯣ ꯑ ꯑꯗꯨꯃꯥꯏꯅ ꯏꯃꯨꯡꯒꯨꯝꯕ ꯇꯤ ꯃꯃꯥꯡꯒ ꯂꯩꯕꯗ ꯑꯗꯨꯅ ꯑꯗꯨꯗ ꯑꯩꯅ ꯉꯥꯛꯏꯁꯦ
ꯈꯪꯗꯦꯕ ꯍꯥꯏꯁꯦ ꯑꯩ ꯆꯞ ꯆꯥꯕꯁꯦ ꯑꯩꯁꯨ
ꯑꯗꯨꯅꯤ ꯑꯦ ꯑꯦꯝ ꯌꯨꯅꯦꯗꯤ ꯗꯤ ꯑꯦꯝ ꯀꯣꯂꯦꯖ ꯃꯅꯥꯛꯇꯁꯨ ꯂꯩꯕ ꯑꯃ ꯌꯥꯕꯅꯦ
ꯗꯤ ꯑꯦꯝ ꯀꯣꯂꯦꯖ ꯂꯣꯝꯗꯗꯤ ꯅꯠ ꯑꯦꯝ ꯌꯨ ꯔꯣꯝ ꯑꯁꯣꯝꯗꯅꯤ
ꯑꯣ
ꯀꯃꯥꯏꯅ ꯇꯧꯈ꯭ꯔꯖꯥꯠꯅꯣ ꯈꯪꯉꯦꯕ ꯑꯗꯨꯏ ꯅꯨꯄꯤꯗꯣ
ꯃꯥꯅ ꯀꯨꯏꯔꯦ
ꯎꯝ
ꯑ ꯃꯥ
ꯑꯗꯨꯅꯦ ꯀꯥꯎꯈ꯭ꯔ ꯃꯥꯜꯂꯦ ꯑꯁ ꯑꯩꯁꯨꯅꯦ ꯀꯅꯥꯝꯇ ꯋꯥꯔꯤ ꯁꯥꯟꯅꯔꯗꯤ ꯅꯪꯒꯒ ꯁꯤ ꯑꯃꯨꯛ ꯁꯥꯟꯅꯏꯁꯤꯅꯦ ꯏꯐꯦꯕ ꯑꯩꯗꯤ ꯀꯥꯇꯤꯒ ꯁꯝꯖꯦꯠꯀ ꯂꯪꯒ ꯇꯧꯂꯩ
ꯁꯝꯖꯦꯛꯅ ꯀꯟꯅ ꯑꯣꯏꯔꯤ ꯈꯪꯉꯕꯣ
ꯍꯣꯏ ꯑꯗꯨ ꯑꯗꯨ ꯑꯗꯨ ꯇꯥꯔꯦ ꯑꯩꯁꯨꯅꯦ
ꯅꯪꯅ ꯑ ꯂꯔꯤꯛꯀ ꯀꫭꯂꯣꯝꯒꯅ ꯂꯥꯏꯔꯤꯛꯀ ꯀꫭꯂꯣꯝꯒ ꯅꯣꯠꯕꯨꯛꯀ ꯑꯣꯏꯔꯝꯒꯅꯤ ꯑꯥ
ꯎꯝ ꯥ
ꯑꯩꯈꯣꯏꯕꯥꯅꯤꯗ ꯊꯧ ꯂꯩꯍꯦ ꯂꯣꯏꯗꯔꯦ ꯂꯤꯏꯗꯔꯦ ꯊꯧ ꯂꯩꯇꯕꯩ ꯆꯥꯡꯁꯦ ꯌꯦꯡꯉꯨꯅꯦ ꯄꯩꯁꯥꯒꯤ ꯗꯃꯛꯇ ꯁꯤꯁꯨꯀꯥꯏ ꯋꯥ ꯈꯜꯂ ꯑꯣꯏ
ꯍꯣꯏ ꯑꯗꯣ ꯅꯝ
ꯍꯥꯥ ꯑꫭ ꯌꯦꯡꯍꯟꯗꯣꯏꯅꯦ ꯌꯦꯡꯍꯟꯗꯣꯏꯅꯦ
ꯂꯩꯇ꯭ꯔꯗꯤ ꯊꯥꯖꯔꯦꯕ
ꯎꯝ ꯊꯥꯖꯔꯣꯏ ꯑꯗꯨꯅꯨꯄꯤꯗꯣ ꯇꯔꯁ ꯏꯁꯨ ꯌꯥꯎꯂꯩ
ꯑꯩꯁꯤꯀꯣ ꯅꯪ ꯊꯥꯖꯔꯣꯏ ꯊꯥꯖꯔ ꯍꯥꯟꯅ ꯈꯟꯕꯅꯦ ꯑꯗꯨꯒ ꯑꯃꯨꯛ ꯍꯥꯏꯗꯤ ꯄ꯭ꯔꯨꯞ ꯑꯅꯤꯒꯨꯝ
ꯎꯝ ꯎꯝ ꯎꯝ ꯎꯝ ꯑꯗ ꯑꯩꯁꯨꯦ ꯇꯧꯅꯤ ꯈꯜꯂꯗꯤ ꯑꯗꯨ ꯄꯩꯁꯥꯗꯣ ꯄꯥꯝꯃꯕꯅꯤꯅ ꯍꯧꯖꯤꯛꯇꯤ ꯄꯩꯁꯥꯒꯤ ꯚꯦꯂꯨꯗ ꯌꯥꯝ ꯂꯩꯇꯦ ꯋꯥꯈꯪ ꯎꯝ
ꯍꯧꯖꯤꯛꯇꯤ ꯑꯁ ꯇꯧꯗꯦꯕ ꯍꯧꯖꯤꯛꯇꯤ ꯇꯧꯅꯤꯡꯉꯛꯑꯦ
ꯇꯩꯁꯜꯂꯨ ꯇꯧꯁꯣꯂꯨ ꯏꯕꯦꯝꯃ ꯇꯣ ꯄꯥꯅꯥ ꯄꯅꯥ ꯃꯤ ꯇꯧ ꯄ ꯍꯥꯏꯔ ꯀꯥꯟꯗ ꯄꯩꯁꯥꯕꯨ ꯐꯪꯅꯦ ꯍꯥꯏꯔꯗꯤꯅꯦ ꯂꯦꯝꯅ ꯊꯥꯔꯨꯅꯨ
ꯚꯥꯏ
ꯍꯥꯥ
ꯂꯤꯡꯛ ꯇꯧꯔꯛꯑꯣꯕ
ꯇꯧꯔꯛꯀꯦ ꯅꯪ ꯇꯥꯛꯁꯀꯩꯗꯣ ꯏꯕ ꯂꯣꯏꯔ ꯍꯥꯏꯔꯛꯑꯣ ꯎꯝ ꯎꯝ ꯊꯝꯃꯦ ꯊꯝꯃꯦ